ꯇꯞ
ꯑꯥꯎ ꯇꯥꯏ ꯇꯥꯏ
ꯋꯥ ꯀ ꯔꯦꯍꯦ
ꯒꯤ
ꯈꯪꯗꯦꯅꯦ ꯌꯥꯝ ꯋꯥꯏꯅꯦ ꯊꯕꯛ ꯇꯧꯃꯟꯗꯕ꯭ꯔꯥ ꯀꯔ ꯈꯪꯗꯦ ꯋꯥꯔꯦ
ꯎꯝ ꯂꯪꯖꯕ꯭ꯔꯣ
ꯆꯨꯋꯦ ꯅ ꯆꯨꯗꯕ꯭ꯔꯣ ꯅꯣꯏꯗꯗꯤ
ꯑꯁ ꯑꯝꯇ ꯆꯨꯗꯦ ꯅꯪ ꯉꯁꯥꯏ ꯑ ꯌꯨꯛ ꯈꯔ ꯆꯨꯔꯒ ꯇꯣꯛꯈ꯭ꯔꯦ
ꯑꯁꯤꯗꯗꯤ ꯆꯨꯦꯗ ꯌꯥꯝ ꯆꯨꯋꯦ ꯍꯧꯖꯤꯛꯄꯨꯗꯤ ꯇꯣꯛꯈ꯭ꯔꯦ ꯉꯁꯥꯏ ꯌꯥꯝ ꯀꯨꯏꯅ ꯆꯨꯔꯝꯃꯦ ꯕꯁ ꯁꯤꯗꯗꯤ
ꯎꯝ
ꯀꯔꯤ ꯀꯔꯤ ꯇꯧꯔꯦ ꯉꯁꯤꯗꯤ
ꯇꯧꯋꯦꯗ ꯉꯁꯤꯗꯤ ꯑꯗꯨꯝ ꯇꯨꯝꯃꯒ ꯂꯩꯕꯅꯤ ꯋꯥꯔꯦꯕ
ꯀꯔꯤ ꯇꯧ ꯀꯔꯤ ꯊꯕꯛ ꯇꯧꯕ꯭ꯔꯣ ꯋꯥꯔꯤꯁꯤꯕꯣ
ꯊꯕꯒ ꯅꯠꯇꯦ
ꯀꯔꯤꯔꯣ
ꯀꯣꯜꯒꯤ
ꯑꯁ ꯅꯪꯁꯨ ꯋꯥꯔꯤꯗꯤ ꯐꯖꯅ ꯁꯥꯟꯅꯕꯖꯥꯠꯅꯤꯀꯣ
ꯑꯩ ꯁꯅꯥꯅꯤꯡꯉꯥꯏ ꯂꯩꯇ꯭ꯔꯁꯨ ꯑꯗꯨꯝ ꯁꯅꯥꯕꯅꯦ
ꯀꯅꯥ ꯎꯅꯣ ꯅꯣꯏ ꯅꯪ ꯕꯤꯕ꯭ꯔꯣ
ꯑꯩꯒꯤ ꯅꯨꯄꯤ ꯅꯠꯇꯦ ꯑꯐꯪ ꯑꯐꯪꯕꯅꯦ
ꯑꯩ ꯈꯪꯗꯦ ꯑꯩ ꯄꯥꯎ ꯇꯥꯕꯗꯤ ꯅꯪꯁꯨ ꯅꯨꯄꯤ ꯑꯅꯤ ꯑꯍꯨꯝꯗꯤ ꯀꯣꯏ ꯍꯥꯏꯕ ꯄꯥꯎ
ꯑꯅꯤ ꯑꯍꯨꯝ ꯈꯛꯇ ꯑꯩꯗꯤ ꯃꯉꯥ ꯇꯔꯥꯒ ꯀꯣꯏꯕꯅꯤꯅꯦ
ꯂꯣꯏꯔꯤ
ꯇꯨꯝꯕ ꯐꯥꯎ ꯐꯪꯗ꯭ꯔꯦ ꯅꯨꯄꯤ ꯅꯨꯄꯤ ꯍꯧꯖꯤꯛ ꯇꯨꯝꯃꯤꯁꯤꯅꯤ ꯍꯣꯔꯦꯟ ꯑꯃꯨꯛ ꯇꯨꯝꯃꯔꯣꯏ ꯍꯥꯏꯕ
ꯑꯣ
ꯅꯨꯡꯗꯥꯡꯗ ꯀꯣꯜ ꯇꯧꯕꯅ ꯅꯨꯡꯉꯥꯏꯔꯤꯕ
ꯕ꯭ꯔ
ꯑꯥ
ꯑꯩꯁꯨ ꯇꯧꯔꯛꯀꯦ
ꯑꯥꯎ ꯇꯧꯔꯑꯣ
ꯑꯗꯣ ꯅꯪꯁꯦ ꯄꯨꯔꯥ ꯐꯣꯟ ꯑꯅꯤ ꯊꯣꯛꯄ꯭ꯔꯣ
ꯑꯥꯎ ꯈꯣꯟ ꯈꯟꯗꯤꯌꯥ
ꯑꯩꯒꯤꯔꯣ
ꯑꯣ ꯑꯩꯒꯤ ꯑꯣꯏꯅ ꯑꯃꯨꯛ ꯇꯥꯍꯜ ꯇꯥꯔꯦꯕ ꯍꯧꯖꯤꯛꯁꯨ ꯇꯥꯔꯑꯦ
ꯑꯃꯛꯇ ꯋꯥꯅꯤ ꯑꯩꯁꯨ ꯉꯁꯥꯏ ꯃꯤ ꯑꯃꯁ ꯁꯨꯃꯥꯏꯅ ꯇꯧꯋꯦꯕ
ꯑꯣ
ꯑꯗꯣ ꯑꯩꯅ ꯅꯠꯇꯦꯕ ꯑꯩꯁꯨ ꯈꯪꯗꯦ ꯑꯗꯣ ꯊꯣꯡꯗ꯭ꯔꯤꯌꯦ ꯅꯣꯏꯗꯤ ꯊꯣꯡꯕ ꯍꯧꯔꯝ ꯍꯧꯔꯕꯣ
ꯑꯩꯈꯣꯏꯗꯤ ꯍꯧꯔꯕ ꯃꯥꯜꯂꯦ
ꯑꯩꯗꯤ ꯊꯣꯡꯗꯕꯅꯤꯅ
ꯏꯟꯁꯥꯡ ꯃꯅꯝ ꯆꯦꯜꯂꯛꯇ꯭ꯔꯣ ꯊꯣꯛꯂꯛꯇ꯭ꯔꯣ
ꯊꫭꯛꯂꯛꯇꯦꯅꯦ ꯍꯤꯟꯖꯥꯡꯁꯨ ꯍꯥꯎꯗꯕ ꯉꯥꯛꯇ ꯊꫭꯡꯉꯥꯑꯦ
ꯑ ꯂꯕꯛ ꯇ ꯀꯨꯝꯃꯣꯊꯔ ꯑꯩ ꯊ ꯂ
ꯊꯧꯔꯣꯏ ꯀꯗꯥꯏꯒꯤ ꯊꯧꯔꯣꯏꯅꫭ ꯅꯣꯡ ꯐꯥꯎ ꯆꯨ ꯏꯁꯤꯡ ꯐꯥꯎ ꯂꯩꯇ꯭ꯔꯤꯅꯤ ꯂꯧꯗ
ꯑꯁ ꯂꯧ ꯁꯨꯕ ꯍꯧꯅꯗ꯭ꯔꯤꯕ꯭ꯔꯕ
ꯍꯧꯗꯤ ꯍꯧꯅꯔꯤ ꯑꯗꫭ ꯌꯥꯗ꯭ꯔꯤꯕ ꯏꯁꯤꯡ ꯂꯩꯇꯕꯅꯤꯅ
ꯑꯣ ꯑꯁ ꯑꯩꯁꯨ ꯊꯔꯣꯏ ꯈꯨꯟꯕ ꯌꯥꯝ ꯆꯠꯅꯤꯡꯉꯦ
ꯅꯗꯤ ꯀꯥꯏ ꯂꯩꯅꯣ
ꯑꯩꯗꯤ ꯑꯩꯗꯤ ꯌꯨꯝꯗ ꯂꯩꯌꯦ
ꯑꯣ ꯎꯁꯨ ꯎꯗꯕꯀꯣ
ꯌꯨꯝꯗ ꯅꯪꯁꯨꯗ ꯄꯥꯟ ꯊꯣꯛꯇꯦ ꯑꯩ ꯌꯨꯝꯗ ꯍꯥꯏꯕꯗꯤ ꯑꯩꯈꯣꯏ ꯊꯦꯡꯕ ꯌꯨꯝꯗ ꯅꯠꯇꯦꯍꯦ
ꯑꯣ ꯑꯣ ꯈꯪꯉꯦ ꯈꯪꯉꯦ ꯉꯔꯥꯡ ꯉꯔꯥꯡ ꯑꯣꯏꯕ
ꯏ ꯑꯣꯟ
ꯎꯝ ꯑꯣꯏꯔꯝꯒꯅꯤ
ꯑꯩ ꯑꯩꯁꯨ ꯅꯪ ꯉꯍꯥꯟ ꯎꯑꯦꯀꯣ ꯀꯩꯅꯣ ꯃꯐꯝ ꯑꯃꯗ ꯅꯨꯄꯤ ꯑꯃꯒ ꯆꯜꯂꯝꯕꯗꯣ ꯑꯩ ꯎꯍꯧꯋꯤꯀꯣ
ꯑꯩꯁꯤ ꯅꯪ ꯃꯤꯠ ꯂꯥꯜꯂꯝꯕꯅꯦ ꯑꯗꯨꯗꯤ
ꯂꯥꯟꯗꯦ ꯅꯁꯛ ꯃꯨꯟꯅ ꯈꯪꯉꯦ ꯑꯩ ꯈꯪꯉꯦ ꯀꯧꯔꯒ ꯅꯪ ꯇꯥꯁꯨ ꯇꯥꯗꯦ ꯑꯗꯣ ꯑꯣꯟꯗꯤ ꯑꯣꯜꯂꯝꯃꯦ ꯃꯇꯨꯡꯨꯡꯗ ꯑꯣꯜꯂ ꯎꯗꯕ ꯃꯥꯂꯦ ꯅꯪꯗꯣ ꯑꯃ ꯑꯣꯟꯊ ꯍꯒ ꯆꯈꯣꯏ ꯅꯨꯄꯤꯤꯗꯨꯗ
ꯈꯪꯗꯦꯅꯦ ꯏꯆꯦ ꯏꯆꯦ ꯑꯣꯏꯔꯝꯝꯕꯅꯤꯗ ꯑꯗꯨꯗꯤ
ꯆꯠꯂꯣꯍꯦ ꯅꯁꯦ ꯅꯠꯇꯦ ꯅꯪꯅꯦ
ꯑꯩ ꯅꯨꯄꯤ ꯀꯣꯏꯗꯩ ꯍꯟꯗꯪ ꯈ꯭ꯔꯥ ꯒ꯭ꯌꯥꯟ ꯌꯥꯝ ꯇꯥꯈ꯭ꯔꯦ
ꯀꯔꯤꯒꯤ ꯀꯣꯏꯗꯕ꯭ꯔꯥ ꯄꯥꯈꯪꯅ ꯅꯨꯄꯤꯒꯤ ꯀꯣꯏꯗꯦꯗꯤ ꯀꯅꯥꯅꯣ ꯊꯥꯖꯗꯣꯏꯅ
ꯑꯁ ꯅꯪ ꯊꯥꯖꯗ꯭ꯔꯗꯤ ꯈꯪꯗ꯭ꯔꯦꯗ ꯑꯩꯗꯤ ꯍꯟꯗꯛ ꯃꯔꯨꯔꯛꯁꯦ ꯕꯥꯏꯕꯦꯜ ꯉꯥꯛꯇ ꯄꯥꯔꯦ ꯑꯩ ꯍꯟꯗꯪ ꯃꯨꯔꯛ ꯑ ꯍꯌꯦꯡꯋꯥꯏ ꯆꯥꯎꯔꯒ ꯑꯩꯗꯤ ꯄꯥꯁꯇꯔ ꯃꯆꯥ ꯑꯃ ꯇꯧꯔꯁꯤ ꯔꯅ ꯈꯟꯕ
ꯌꯥꯝ ꯐꯕ ꯋꯥꯈꯜꯂꯣꯟꯅꯤ ꯅꯪ ꯑꯣ ꯄꯥꯁꯇꯔ ꯑꯣꯏꯔꯁꯨ ꯄꯥꯁꯇꯔ ꯑꯣꯏꯕꯁꯤꯡ ꯁꯨꯝ ꯃꯆꯥ ꯅꯨꯄꯤ ꯃꯌꯥꯝ ꯂꯩꯔꯤꯁꯤꯗꯤ
ꯁꯨ ꯑꯩꯗꯤ ꯍꯧꯖꯤꯛꯇꯤ ꯋꯥꯠꯂꯤꯅ
ꯍꯣꯏꯅꯦ ꯑꯗꯣ ꯑꯁ ꯅꯪ
ꯀꯨꯟ ꯃꯉꯥ ꯀꯨꯟꯃꯔꯤ ꯑꯗꯨꯒꯨꯝꯕ ꯁꯨꯔꯗꯤ ꯑꯩꯁꯨ ꯅꯨꯄꯤ ꯀꯣꯏꯕ ꯍꯧꯔꯅꯤ
ꯑꯣ ꯐꯩ ꯐꯩ ꯐꯩ ꯑꯗꯣ ꯅꯪ ꯅꯨꯄꯤ ꯀꯣꯏꯔꯅꯤ ꯑꯗꯣ ꯀꯔꯤ ꯅꯨꯄꯤ ꯄꯥꯝꯝꯕꯔꯣ ꯍꯥꯏꯗꯤ ꯀꯔꯤ ꯇꯥꯠꯀꯤ ꯅꯨꯄꯤ ꯄꯥꯣ ꯍ꯭ꯔ
ꯑꯩꯗꯤ ꯏꯁꯧ ꯂꯥꯡꯕꯤ ꯄꯥꯝꯃꯦ ꯁꯤꯅꯤ ꯌꯥꯝꯝ ꯀꯜꯃꯤꯗꯨ
ꯂꯣꯏꯔꯦ ꯑꯗꯨꯅ ꯅꯅꯥꯎ ꯅꯨꯄꯤ ꯑꯦ ꯅꯆꯦ ꯒꯨꯝꯕꯤ ꯄꯥꯝꯃꯕ꯭ꯔꯣ
ꯑ ꯄꯥꯝꯃꯦ ꯍꯥꯏꯗꯤ
ꯀꯣꯟꯒ ꯌꯥꯝ ꯂꯥꯎꯕ ꯍꯥ
ꯃꯥꯗꯤ ꯏꯁꯥꯎ ꯌꯥꯝ ꯂꯥꯡꯉꯦꯕ ꯐꯣꯟꯒ ꯑꯝꯇ ꯇꯧꯔꯛꯄ ꯌꯥꯗꯦ ꯊꯝꯒꯦ ꯉꯥꯛꯇ ꯇꯧꯔꯛꯏꯦ ꯕꯤꯖꯤ ꯉꯥꯛꯇ ꯑꯦꯁ
ꯃꯌꯥꯡꯗꯤ ꯏꯀꯪ ꯀꯪꯉꯒ ꯃꯀꯣꯟꯗꯤ ꯂꯣꯏꯔꯦꯍꯦ ꯃꯀꯋꯥꯟꯗꯤ ꯂ ꯑꯣꯏꯔꯦ ꯃꯌꯥꯒꯤ ꯃꯗꯣ ꯅꯣꯏ ꯌꯨꯝ ꯂꯥꯛꯄꯗ ꯑꯃꯨꯛ ꯈꯔ ꯈꯔ ꯐꯖꯅ ꯇꯝꯈꯤꯌꯨ
ꯎꯝ ꯃꯥꯗꯤ ꯌꯥꯝ ꯐꯥꯎꯋꯦ ꯑꯩꯉꯣꯟꯗꯒꯤ ꯌꯥꯝ ꯐꯥꯎꯕꯅꯦ
ꯍꯣꯏꯦ ꯅ ꯅꯣꯏꯁꯤꯗꯤ ꯀꯪꯗꯤꯤ ꯀꯪꯉꯒ ꯒꯤ ꯍꯧꯔꯛꯄꯗꯤ ꯑꯥ ꯑꯥꯐꯥꯎ ꯇꯥꯏꯅꯦ ꯐꯩ ꯐꯔꯦ ꯑꯗꯨꯁꯨ
ꯁꯤꯤꯗꯤꯤ ꯀꯣꯏꯕ ꯆꯠꯇ꯭ꯔꯨ
ꯆꯂꯦ ꯖꯔ ꯆꯂꯦ
ꯎ ꯑꯗꯨꯗꯗꯤ ꯈꯥꯏꯅ
ꯕꯖꯥꯔꯗ ꯁꯦꯀꯦꯟ ꯍꯦꯟ ꯈꯟꯕꯁꯂꯦ
ꯎꯝ ꯑꯗꯨꯝ ꯆꯠꯀꯗꯕꯅꯤ
ꯅꯪꯒꯤꯁꯨ ꯈꯟꯕꯤꯌꯨꯔꯣ
ꯀꯗꯤꯅꯗ ꯑꯩ ꯄꯥꯝꯗꯨꯕ ꯌꯥꯎꯔꯛꯀꯅꯦꯕ
ꯄꯥꯝꯒꯅꯤꯗ ꯑꯩꯅ ꯈꯟꯕꯕꯨ ꯀꯃꯥꯏꯅ ꯄꯥꯝꯃꯩꯗꯣ ꯑꯩꯁꯨ ꯐꯖꯕ ꯈꯪꯒꯗꯧꯔꯒꯦ
ꯎꯝ ꯅꯣꯡꯃ ꯆꯠꯃꯤꯟꯅꯔꯁꯤ
ꯁꯦꯡꯕ꯭ꯔꯣ
ꯑꯥ ꯃꯊꯪ ꯍꯞꯇꯥꯗ
ꯁꯟꯗꯌꯥ ꯃꯥ ꯀꯦꯔꯣꯏꯅ ꯆꯠꯂꯁꯤꯔꯣ ꯑꯗꯨꯗꯤ
ꯑ ꯑꯗꯨ ꯑꯣꯏꯅ ꯆꯠꯂꯨꯁꯤꯔ ꯈꯪꯗꯅꯤꯁꯨ
ꯑꯟꯗꯥꯏꯁꯃꯣꯄꯒꯤ ꯂꯧ ꯃꯇꯝꯒ ꯑꯣꯏꯕꯅꯦ ꯇꯨꯄꯤꯒ ꯐꯖꯕ ꯌꯥꯝ ꯊꯣꯛꯏꯍꯦ
ꯎꯝ
ꯅꯪ ꯕꯖꯥꯔꯒ ꯑꯝꯇ ꯆꯠꯇ꯭ꯔꯕꯣ
ꯆꯠꯇ꯭ꯔꯦꯅꯦ ꯍꯧꯖꯤꯛꯇꯤ
ꯑꯣ ꯈꯨꯟꯗꯥꯏ ꯊꯕꯛ ꯌꯥꯝ ꯆꯤꯜꯂꯕ꯭ꯔꯥ ꯃꯥꯜꯂꯦꯀꯣ ꯐꯪꯅꯦ
ꯑꯩ ꯍꯧꯖꯤꯛ ꯍꯧꯖꯤꯛ ꯍꯧꯖꯤꯛ ꯊꯕꯛ ꯃꯆꯥ ꯑꯃ ꯄꯥꯏꯈꯠꯂꯤꯕ ꯑꯗꯣ ꯆꯠꯊꯣꯛꯄ ꯌꯥꯗꯦꯕ
ꯑꯅꯦ
ꯑꯩꯒꯤ ꯊꯕꯛꯇꯨꯗꯤ ꯑꯗꯨꯝ ꯁꯨꯝ ꯅꯤꯡꯈ꯭ꯔꯁꯨ ꯁꯨꯝ ꯅꯤꯡꯅꯤꯗ꯭ꯔꯒ ꯇꯣ ꯑꯩꯒꯤ ꯅꯤꯡꯇꯝꯅ ꯑꯗꯨꯝ ꯇꯧꯔꯤꯗ ꯎꯝ ꯌꯥꯝ ꯅꯨꯡꯉꯥꯏꯕ ꯊꯕꯛꯅꯤ
ꯑꯣ ꯑꯩꯁꯨ ꯑꯗꯨꯒꯨꯝꯕ ꯄꯥꯝꯃꯦ ꯍꯥꯏꯗꯤ ꯁꯪꯕ ꯀꯥꯟꯗ ꯇꯧꯕꯒꯨꯝꯕ ꯇꯂꯣꯞꯇꯤ ꯁꯣꯏꯗꯕ
ꯎꯝ ꯑꯩꯁꯨ ꯍꯧꯖꯤꯛ ꯍꯧꯖꯤꯛ ꯑꯗꯨꯝ ꯇꯧꯔꯤꯕꯅꯤ ꯍꯧꯖꯤꯛ ꯍꯧꯖꯤꯛ ꯑꯗꯨꯝ ꯇꯧꯔꯤ ꯎꯝ
ꯑꯩꯁꯨ ꯌꯥꯎꯒꯦꯅ
ꯌꯥ ꯌꯥꯏꯣ ꯑꯩ ꯌꯥꯏ
ꯅꯣꯏꯗꯤ ꯈꯔ ꯀꯨꯏꯔꯕꯅꯤꯅ ꯈꯔ ꯌꯥꯝ ꯍꯩꯔꯝꯃꯅꯤꯀꯣ
ꯑꯁ ꯈꯤꯇꯪꯅꯤꯗ ꯈꯔ ꯈꯔꯗꯤ ꯈꯪꯉꯦ ꯑꯗꯨꯗ ꯌꯥꯝ ꯍꯩꯕꯗꯤ ꯅꯠꯇꯦꯗ
ꯑꯣ ꯑꯗꯣ ꯀꯅꯥ ꯀꯅꯥ ꯂꯩꯒꯦ ꯍꯧꯖꯤꯛ
ꯏꯆꯦꯒ ꯏꯃꯥꯒ ꯑꯗꯨꯝ ꯂꯩꯅꯤ ꯃꯣꯏ ꯅꯤꯗꯤ ꯆꯥꯛꯁꯥꯡꯗ ꯂꯩꯗ ꯍꯟꯖꯥꯡ ꯊꯣꯡ ꯃꯥꯜꯂꯦ
ꯑꯣ ꯑꯣ ꯅꯪꯅ ꯃꯄꯥꯟꯗ ꯐꯃꯨꯡꯗ ꯂꯩꯕ
ꯐꯃꯨꯡꯗꯥꯛ ꯑꯣ ꯃꯄꯥꯟꯁꯦ ꯊꯣꯡꯅꯤꯡꯗ꯭ꯔꯅꯦ ꯀꯥꯡ ꯌꯥꯝꯃꯅꯤꯡꯉꯤꯀꯣ ꯀꯉꯇ ꯆꯤ ꯀꯦ ꯇꯧꯋꯦ
ꯍꯣꯏꯅꯦ ꯒꯨꯅꯥꯏ ꯑꯃ ꯄꯥꯏꯔꯒ ꯆꯠꯂꯣ
ꯆꯅꯤꯡꯗꯦ
ꯂꯥꯏꯅꯤꯡꯗꯤ ꯀꯅ ꯄꯨꯔ ꯆꯂ ꯀꯣ
ꯍꯣꯔꯦꯟ ꯅꯨꯡꯗꯥꯡ ꯑꯣꯏꯔꯅꯤ ꯑꯗꯨꯗꯤ
ꯍꯣꯏ
ꯎꯝ ꯅꯨꯡꯗꯥꯡꯗꯁꯨ ꯊꯕꯛ ꯑꯗꯨꯝ ꯇꯧꯋꯦꯕ ꯑꯩꯗꯤ ꯑꯗꯨ ꯔꯣꯝꯗꯗꯤ ꯑ ꯑꯩ ꯀꯩꯀꯥꯗꯤ ꯑꯗꯨꯝ ꯇꯧꯕ ꯌꯥꯗꯦꯕ ꯃꯤ ꯇꯨꯝꯈ꯭ꯔꯕꯅꯤꯅꯀꯣ ꯑꯗꯨꯒꯤ ꯃꯄꯥꯟꯗ ꯑꯣꯏꯅ
ꯅꯪꯒꯤ ꯊꯕꯛꯁꯦ ꯅꯨꯡꯉꯥꯏꯗꯤ ꯅꯨꯡꯉꯥꯏꯕꯨ ꯌꯥꯝ ꯁꯤꯟꯗꯤ ꯁꯤꯜꯂꯦꯀꯣ
ꯎꯝ ꯌꯥꯝ ꯆꯤꯂꯦꯕ ꯅꯨꯡꯉꯥꯏꯔꯁꯨ
ꯑꯣ ꯄꯨꯔꯥ ꯀ ꯎꯅꯤ ꯀ ꯅꯁꯤ
ꯎꯝ ꯅꯪꯁꯨ ꯑꯗꯨꯝ ꯇꯧꯗꯅ ꯑꯩ ꯍꯣꯔꯦꯟ ꯇꯥꯛꯄꯤꯒꯦꯕ ꯌꯥꯝ ꯂꯥꯏꯕꯅꯦ
ꯑꯣ ꯍꯣꯏ ꯇꯥꯛꯄꯤꯌꯣ ꯑꯩꯁꯨ ꯍꯧꯖꯤꯛ ꯍꯟꯗꯛ ꯊꯕꯛ ꯊꯤꯔꯤꯕꯅꯦ ꯄꯥꯔꯠ ꯇꯥꯏꯝ ꯖꯣꯕꯀꯨꯝꯕꯁꯨ ꯇꯧꯁꯤꯔꯥ ꯈꯜꯂꯒ ꯄꯩꯁꯥ ꯊꯣꯛꯃꯟꯗꯕꯒꯤꯀꯣ ꯂꯩꯕ ꯌꯥꯗ꯭ꯔꯦꯕ ꯇꯨꯝꯃꯒ ꯆꯥꯕꯒ ꯀꯗꯥꯏꯗꯒꯤ ꯕꯣꯗꯤ
ꯑꯁ ꯇꯨꯝꯃꯒ ꯆꯥꯕꯒ ꯑꯩꯁꯨ ꯑꯗꯨꯝ ꯇꯨꯝꯕꯅꯤꯅꯦ
ꯑꯗꯨ ꯇꯨꯝꯕꯁꯨ ꯅꯪ
ꯎꯝ ꯌꯥꯗ꯭ꯔꯔꯤ ꯍꯜꯂꯣ
ꯦ ꯅꯣꯏꯅ ꯑ ꯇꯌꯦ
ꯑ ꯅꯪꯅꯦ ꯋꯥ꯭ꯔꯥ ꯈꯪꯗ꯭ꯔꯤꯅꯦ
ꯌꯥꯝ ꯐꯩꯍꯦ ꯑꯩꯒꯤ ꯅꯠꯃꯛꯇꯤ ꯅꯪꯒꯤꯁꯨ ꯂꯣꯏ ꯇꯥꯏ ꯀꯩꯅꯣ
ꯑꯣ
ꯏꯕꯥꯅꯤꯅꯦ ꯑꯋꯥꯡ ꯅꯨꯡꯉꯥꯏ ꯀꯩꯅꯣ
ꯏꯕꯥꯅꯤꯗꯤ ꯎꯝ ꯑꯗꯨꯝ ꯅꯦꯠꯋꯥꯛꯄꯨ ꯌꯥꯔꯗꯤ ꯌꯥꯔꯗ ꯅꯥꯏꯅ ꯑꯃ꯭ꯔ ꯣꯟ ꯅꯪ ꯅꯪ ꯈꯣꯟꯖꯦꯜꯗꯣ ꯅꯥꯕ ꯑꯃꯨꯛ ꯀꯣꯟ ꯃꯥꯟꯕ
ꯑꯁ ꯅꯪ ꯌꯥꯝ ꯍꯩꯌꯦ ꯑꯩ ꯅꯥꯔꯤꯌꯦ
ꯀꯌꯥꯝ ꯀꯟꯅ ꯅꯥꯔꯤꯅꯣ
ꯌꯥꯝ ꯀꯟꯕꯗꯤ ꯅꯠꯇꯦꯔ ꯑꯗꯨꯝ ꯌꯨꯝꯗ ꯂꯩꯕ ꯌꯥꯕ ꯈꯨꯅꯗ ꯗꯣꯛꯇꯔ ꯆꯠꯇ꯭ꯔꯁꯨ ꯌꯥꯕ ꯈꯨꯅꯥꯅꯦꯕ
ꯎꯝ ꯃꯍ ꯍꯥꯎꯁꯥꯅꯤꯗ ꯑꯗꯨꯗꯤ
ꯍꯣꯏ ꯑꯗꯣ ꯅꯣꯏꯗꯤ ꯅꯨꯡꯉꯥꯏꯔꯤꯀꯣ ꯅꯥꯕ ꯌꯦꯛꯄ ꯀꯩꯁꯨ ꯇꯧꯗꯦꯀꯣ
ꯑ ꯑꯅꯥ ꯑꯌꯦꯛ ꯌꯥꯎꯗꯅ ꯅꯨꯡꯉꯥꯏꯅ ꯍꯤꯡꯗ ꯑꯩꯈꯣꯏꯗꯤ
ꯋꯥꯎ ꯑꯗꯨꯒꯨꯝꯕ ꯄꯨꯟꯁꯤꯅꯤꯅꯦ ꯑꯩꯁꯨ ꯄꯥꯝꯃꯤꯁꯦ ꯑꯩꯗꯤ ꯍꯟꯗꯛ ꯑꯁ ꯌꯥꯝ ꯅꯥꯒꯂꯦꯅꯦ ꯁꯝꯃꯔꯒ ꯊꯛꯄ ꯊꯛꯄꯅꯦ ꯆꯥꯛꯀ ꯆꯥꯅꯤꯡꯗꯕꯅꯦ ꯑꯁ ꯈꯪꯉꯨꯔꯦ
ꯆꯥꯛꯁꯨ ꯅꯥ ꯆꯥꯡ ꯅꯥꯏꯅ ꯆꯥꯗ꯭ꯔꯦ ꯑꯗꯨꯒꯤ ꯑꯁ ꯑꯩꯁꯨ ꯆꯈꯥꯎ ꯂꯩꯔꯤꯅꯦ ꯆꯈꯥꯎ ꯂꯩ ꯅꯥ ꯂꯩꯔꯤꯅꯦ ꯈꯔꯗꯤ
ꯂꯣꯏꯔꯦꯍꯦ ꯃꯇꯝ ꯆꯥꯅ ꯆꯥꯛ ꯆꯍꯦ ꯍꯦꯟꯖꯥꯡ ꯍꯥꯎꯗꯦ
ꯑꯩꯒꯤ ꯊꯕꯛ ꯃꯇꯥ ꯑꯁꯤꯒ ꯆꯥꯕ ꯌꯥꯗꯣꯏꯅꯤ
ꯇꯥꯕꯅꯤꯅ ꯑꯃꯨꯛ ꯀꯩꯅꯣ ꯇꯟꯁꯅꯏꯗꯥꯏꯗꯤ
ꯎꯝ ꯑ ꯐꯖꯅ ꯆꯥꯕ ꯐꯪꯗ꯭ꯔꯦ
ꯁꯥꯥꯛꯇꯤ ꯐꯖꯟ ꯐꯖꯟ ꯁꯥꯥꯎ ꯍꯦ
ꯃꯤꯅꯤꯠ ꯃꯉꯥꯗꯒꯤ ꯍꯦꯟꯅ ꯆꯥꯕ ꯌꯥꯗ꯭ꯔꯦ
ꯑꯃ ꯀꯗꯧꯔꯒꯦ ꯃꯇꯝꯁꯦ ꯂꯤꯃꯤꯠ ꯌꯥꯝ ꯑꯣꯏꯔꯦꯅꯦ ꯋꯥꯅꯦ
ꯈꯔ ꯆꯤꯜꯂꯦꯕ ꯉꯁꯤꯗꯤ ꯉꯁꯤꯗꯤ ꯆꯤꯟꯗ꯭ꯔꯦꯗ ꯉꯁꯤꯗꯤ ꯑꯗꯨꯝ ꯇꯨꯝꯊꯣꯛꯑꯦ ꯍꯣꯔꯦꯟ ꯍꯣꯔꯦꯟ ꯅꯨꯡꯗꯥꯡꯒꯤ ꯊꯥꯛꯄꯅꯦꯕ ꯑꯩꯗꯤ ꯍꯣꯔꯦꯟ ꯅꯨꯡꯗꯥꯡ ꯑꯣꯏꯅ ꯊꯕꯛ ꯇꯧꯔꯒꯦꯅ ꯇꯧꯕ
ꯑꯣ ꯈꯔ ꯐꯕ ꯅꯨꯃꯤꯠꯅꯦ ꯍꯥꯏꯌꯦ ꯑꯩꯗꯤ ꯅꯪꯕꯨ
ꯍꯥꯏ
ꯅꯥꯕ ꯉꯝꯗꯦꯅꯦ
ꯂꯣꯏꯔꯦ ꯅꯪ ꯑꯁꯤꯗꯒꯤ ꯆꯤꯜꯂꯗꯤ ꯅꯪ ꯎꯝ ꯕꯤ ꯑꯥꯏ ꯄꯤꯗꯒꯤꯁꯨ ꯍꯦꯟꯈ꯭ꯔꯦꯀꯣ
ꯎ ꯑꯦꯟꯔꯤ ꯎꯝ
ꯉ ꯀ꯭ꯔꯦꯦ ꯑꯩꯗꯤ
ꯟꯖꯥꯡ ꯊꯣꯡꯗꯣꯏꯅꯣ ꯅꯁꯤ
ꯈꯪꯗ